ꯇꯥꯔꯕ꯭ꯔꯣ
ꯑ ꯇꯥꯔꯦ ꯀꯩ ꯍꯥꯏꯕꯅꯣ ꯉꯁꯥꯏꯗꯣ
ꯎꯝ ꯀꯟꯇꯤꯅ꯭ꯌꯨ ꯇꯧꯕꯤꯒꯦ ꯑꯩꯒꯤ ꯋꯥꯔꯤꯗꯣ
ꯎꯝ ꯇꯥꯅꯤꯡꯉꯒ ꯂꯩꯔꯦ
ꯅꯕꯥꯅꯤ ꯅꯨꯡꯁꯤꯅꯕꯁꯤꯗ
ꯍꯥꯏ
ꯃꯈꯨꯠ ꯐꯥꯎꯕꯁꯨ ꯑꯩ ꯁꯣꯛꯇꯕꯤꯗ ꯑꯗꯨꯝ ꯏꯕꯥꯅꯤ ꯑꯗꯨꯝ ꯀꯥꯏꯅꯕꯅꯤ ꯃꯤꯇꯣꯞꯄꯗ ꯑꯗꯨꯝ ꯄꯥꯟꯈ꯭ꯔꯦꯕ ꯃꯥꯁꯦ
ꯑꯣ ꯍ
ꯑꯗꯨꯗꯤ ꯏꯕꯥꯅꯤ ꯊꯨꯡꯅꯕ ꯊꯨꯡꯅꯗꯕꯗꯨꯗꯤ ꯏꯁꯣꯔꯅ ꯊꯣꯡꯅꯒꯅꯨ ꯍꯥꯏꯅ ꯇꯝꯃꯝꯕꯒꯤ ꯀꯣ
ꯑꯣꯏꯔꯝꯕ ꯃꯥꯜꯂꯦꯕ ꯍꯣꯏ
ꯑꯣꯏꯔꯕꯅꯦꯕ ꯄꯥꯔꯦ ꯆꯠꯂꯁꯅꯨ ꯍꯥꯏꯕꯅꯦ ꯃꯥꯁꯨ ꯑꯩꯗꯒꯤ ꯍꯣꯏ ꯑꯩꯉꯣꯟꯗ ꯂꯩꯔꯒꯁꯨ ꯑꯩ ꯍꯧꯖꯤꯛ ꯍꯧꯖꯤꯛꯇꯤ ꯑꯩꯉꯣꯟꯗ ꯏꯟꯀꯝ ꯀꯔꯤꯝꯇ ꯂꯩꯇ꯭ꯔꯦꯅ ꯍꯖꯤꯛ ꯃꯥꯒꯤ ꯍꯖꯤꯛꯀꯤ ꯃꯥꯒ ꯂꯨꯍꯣꯡꯕꯗꯨꯗꯤ ꯏꯟꯀꯝ ꯂꯩꯌꯦꯕ ꯃꯣꯏꯒꯤ
ꯑꯣ ꯍꯧꯖꯤꯛ ꯍꯧꯖꯤꯛ ꯃꯥꯒꯤ ꯅꯨꯄꯥꯗꯣ ꯑꯣ ꯑꯣ
ꯁꯨꯃꯥꯏ ꯇꯧꯕꯅꯦꯕ ꯑꯩꯈꯣꯏ ꯏꯁꯇꯦꯠ ꯐꯣꯔꯁꯇ ꯂꯩꯌꯦꯕꯀꯣ
ꯍꯣꯏ ꯍꯣꯏ ꯍꯣꯏ
ꯍꯥꯏꯕꯅꯤ ꯑꯩꯁꯨ ꯂꯝꯕꯤꯗ ꯑꯩ ꯃꯇꯝ ꯃꯔꯛ ꯃꯔꯛꯇ ꯑꯩꯒꯤ ꯂꯝꯕꯤ ꯕꯖꯥꯔ ꯆꯠꯄ
ꯎꯝ
ꯊꯕꯛ ꯑꯃ ꯑꯃꯃꯝꯒꯤ ꯆꯠꯄ ꯃꯇꯝꯗ ꯊꯦꯡꯅꯩ ꯊꯦꯡꯅꯔꯁꯨ ꯃꯥꯅ ꯎꯗꯕꯗꯤ ꯈꯪꯗꯦ
ꯎꯝ
ꯃꯥ ꯎꯔꯒ ꯑꯩꯁꯨ ꯃꯥ ꯑꯩꯅ ꯍꯥꯏꯕ ꯅꯪꯉꯣꯟꯗ ꯑꯩꯒꯤ ꯁꯛꯁꯨ ꯎꯍꯜꯂꯣꯏ ꯍꯥꯏꯔꯒ ꯑꯗꯨꯝ ꯎꯗꯅꯉꯥꯏꯒꯤ ꯑꯗꯨꯝ ꯊꯦꯡꯗꯣꯛꯀꯅꯤ ꯑꯩꯅ ꯂꯥꯞꯅ ꯎꯔꯝꯃꯒꯗꯤ ꯀꯔꯤ ꯍꯥꯏꯒꯅꯤ ꯃꯥ ꯂꯩꯕ ꯃꯇꯝꯗꯗꯤ ꯑꯩ ꯁꯨꯛꯂꯥꯟ ꯂꯥꯟꯗꯦꯕ
ꯑ ꯑꯣ ꯑꯣ ꯑꯣ ꯑꯣ ꯈꯪꯉꯦ ꯈꯪꯉꯦ ꯑꯗꯨ ꯑꯣꯏꯔꯁꯨ ꯀꯩꯅꯣ ꯎꯝ ꯊꯨꯡꯅꯥꯑꯔꯣꯏ ꯍꯥꯏꯔꯗꯤ ꯀꯔꯤꯒꯤ ꯆꯍꯤ ꯇꯔꯥ ꯑꯃ ꯅꯨꯡꯁꯤꯕꯤꯕꯅꯣ
ꯈꯪꯗ꯭ꯔꯦ
ꯃꯇꯝꯁꯨ ꯃꯥꯡꯍꯜꯂꯦꯅ ꯅꯠꯇ꯭ꯔꯣ
ꯎꯝ ꯑꯩꯁꯨ ꯃꯥꯥꯏ ꯊꯕꯛ ꯑꯃ ꯀꯟꯅ ꯇꯥꯟꯅꯕ ꯍꯥꯏꯕ ꯇꯥꯔꯦꯅꯦꯀꯣ
ꯎꯝ ꯎꯝ ꯎꯝ ꯎꯝ
ꯑꯩꯒꯤ ꯊꯕꯛꯇꯨ ꯑꯣꯏꯒꯗ꯭ꯔꯥ ꯍꯥꯏꯅ ꯈꯟꯕꯁꯤꯗ ꯂꯩꯕꯁꯤꯗ ꯑꯣꯏꯔꯛꯇ꯭ꯔꯦ ꯑꯣꯏꯔꯛꯇꯕꯁꯤꯗ ꯑꯃꯨꯛꯀ ꯑꯗꯨꯗꯒꯤꯅꯦꯕ ꯑꯩꯒꯤ ꯊꯕꯛꯇꯣ ꯃꯥꯏ ꯄꯥꯛꯇ꯭ꯔꯕꯅꯤꯅ ꯑꯩꯁꯨ ꯃꯥꯅꯁꯨ ꯑꯩꯁꯨ ꯄꯦꯟ ꯖꯔꯁ ꯁꯨꯕ ꯆꯍꯤꯁꯤꯗ ꯑꯩꯅ ꯃꯥꯗꯣ ꯌꯨꯝꯒꯤ ꯑꯍꯟ ꯈꯨꯠꯁꯨ ꯊꯥꯔꯒ ꯀꯩꯅꯣ ꯇꯧꯁꯦ ꯑꯩꯅ ꯊꯥꯔꯛꯑꯒꯦ ꯍꯥꯏꯕꯁꯤꯗ ꯉꯥꯏꯈꯣ ꯃꯇꯝ ꯈꯔ ꯍꯦꯟꯅ ꯇꯧꯈꯤꯁꯦ ꯍꯥꯏꯔꯒ ꯂꯥꯁꯇꯗꯤ ꯃꯣꯏꯁꯤ ꯑꯩꯅ ꯁꯨꯝ ꯋꯥꯔꯤ ꯈꯪꯕꯗꯗꯤ ꯃꯥꯅ ꯀꯔꯤ ꯍꯩꯅꯤ ꯃꯥꯒꯤ ꯃꯃꯥ ꯈꯣꯏꯅ ꯍꯥꯏꯔꯒꯁꯨ ꯇꯧꯕ ꯃꯥꯜꯂꯦ
ꯑꯣ ꯑꯣ ꯑꯗꯨ ꯑꯣꯏꯔꯁꯨ ꯀꯩꯅꯣ ꯅꯪꯅꯕ ꯑꯅꯤꯁꯨ ꯅꯨꯡꯁꯤꯅꯔꯕꯅꯤꯅꯀꯣ
ꯎꯝ
ꯃꯥꯅ ꯅꯨꯡꯁꯤꯕ ꯍꯦꯜꯂꯗꯤ ꯍꯥꯏꯕꯅꯤꯗ
ꯍꯣꯏ
ꯃꯃꯥ ꯃꯄꯥꯅ ꯍꯥꯏꯔꯁꯨ ꯍꯥꯏꯕꯅꯤꯗ
ꯁꯝꯅ ꯍꯥꯏꯔꯒ ꯑꯩꯁꯤ ꯑꯩꯅ ꯅꯨꯄꯥ ꯊꯣꯛꯇꯕꯒꯤ
ꯅꯪꯉꯣꯟꯗ ꯕ꯭ꯂꯦꯟ ꯄꯤꯁꯤꯜꯂꯕꯣ
ꯄꯁꯤꯟꯗꯦꯗ ꯑꯩꯅ ꯁꯨꯝ ꯈꯟꯕꯗ ꯑꯩꯅ ꯅꯨꯄꯥ ꯊꯣꯛꯍꯧꯗꯕꯒꯤꯅꯤꯀꯣ ꯍꯥꯏꯕꯁꯦ
ꯑ
ꯑꯗꯨ ꯑꯣꯏꯔꯁꯨ ꯃꯥꯗꯣ ꯒꯣꯜ ꯗꯤꯒꯔꯒꯤ ꯋꯥꯈꯜ ꯈꯔ ꯆꯦꯜꯂꯝꯕꯒꯤ ꯁꯥꯏꯕꯤꯕꯒꯤ ꯁꯨ ꯑꯣꯏꯕꯅꯦꯕ ꯅꯠꯇ꯭ꯔꯗꯤ ꯃꯉꯣꯟꯗ ꯈꯔ ꯃꯤꯅ ꯏꯟꯁꯤꯟꯕꯁꯨ ꯌꯥꯎꯌꯦꯕ
ꯑꯣ ꯑꯣ
ꯁꯨꯝ ꯃꯥꯒꯤ ꯃꯟ ꯃꯅꯤꯈꯣꯏꯁꯦ ꯃꯅꯤ ꯑꯩꯈꯣꯏ ꯃꯣꯏꯒꯤ ꯃꯄꯥꯒꯤ ꯏꯅꯥꯎꯅꯨꯄꯤ ꯑꯩꯈꯣꯏ ꯑꯅꯤꯅ ꯏꯟꯁꯤꯟꯕ ꯍꯥꯏꯕ ꯇꯥꯔꯦꯅꯦꯈꯣꯏꯗꯨ ꯑꯩꯉꯣꯟꯗ ꯂꯩꯔꯒ ꯅꯪꯗꯨ ꯀꯔꯤ ꯇꯧꯒꯦ ꯃꯥ
ꯍꯣꯏ ꯍꯣꯏ
ꯖꯣꯕꯂꯦꯁ ꯃꯤꯗꯨꯕꯨ ꯅꯪꯉꯣꯟꯗ ꯃꯉꯣꯟꯗ ꯂꯩꯔꯒ ꯅꯪ ꯀꯔꯤ ꯇꯧꯒꯅꯤ ꯍꯧꯖꯤꯛꯀꯥꯟꯁꯤꯗꯤ ꯂꯞꯅ ꯆꯥꯕ ꯌꯥꯕ ꯅꯠꯇꯦ ꯀꯅ ꯍꯥꯏꯁꯤꯟꯈꯤꯕ ꯃꯥꯜꯂꯦꯕ
ꯑꯗꯨ ꯇꯧꯒꯟꯕꯅꯦꯗꯣ ꯅꯨꯄꯤꯁꯤꯡꯕꯨꯗꯤꯀꯣ ꯑꯗꯨ
ꯎꯝ
ꯋꯥ ꯉꯇꯅꯦ ꯍꯧꯖꯤꯛ ꯍꯧꯖꯤꯛ ꯊꯣꯛꯏꯕ ꯄ꯭ꯔꯣꯕ꯭ꯂꯦꯝ ꯑꯗꯨ ꯂꯣꯏꯅ ꯃꯈꯜꯂꯒ ꯑꯗꯨ ꯉꯥꯛꯇꯅꯤ ꯍꯥꯏꯕꯗꯣ
ꯑꯗꯨ ꯑꯗꯨꯗꯒꯤ ꯑꯗꯨꯝ ꯃꯥꯁꯤ ꯃꯥꯏꯟꯋꯥꯁꯁꯤ ꯇꯧꯕꯤꯕꯗꯒꯤꯗꯤ ꯑꯗꯨꯝ ꯆꯠꯈ꯭ꯔꯦꯕꯀꯣ
ꯑ ꯑ
ꯑꯗꯨ ꯃꯥꯒꯤ ꯅꯨꯄꯥꯗ ꯃꯁꯨ ꯃꯁꯛ ꯈꯪꯉꯦꯕ ꯂꯣꯠꯅ ꯍꯥꯏꯗꯤ ꯑꯩꯈꯣꯏꯒꯤ ꯃꯥꯒꯤ ꯅꯨꯄꯥꯁꯤꯁꯨ ꯑꯩꯈꯣꯏꯒꯤ ꯑꯦꯔꯤꯌꯥꯒꯤ ꯑꯩꯈꯣꯏ ꯑꯦꯔꯤꯌꯥꯁꯤ ꯂꯩꯕꯁꯤ ꯆꯥꯎꯋꯤꯕꯒ ꯈꯨꯟ ꯃꯥꯟꯅꯗ꯭ꯔꯁꯨꯀꯣ
ꯎꯝ ꯎꯝ ꯎꯝ
ꯄꯨꯂꯞ ꯑꯗꯨ ꯑꯣꯏꯔꯁꯨ ꯃꯁꯛꯇꯣ ꯈꯪꯗꯤ ꯈꯪꯅꯗ꯭ꯔꯁꯨ ꯃꯥꯒꯤ ꯅꯨꯄꯥꯗꯨꯅꯤ ꯍꯥꯏꯩꯅ ꯑꯗꯨ ꯃꯁꯛ ꯈꯪꯉꯤꯕꯗꯨ ꯄꯨꯔꯥ ꯗ꯭ꯔꯪꯀꯔꯅꯦꯕ
ꯑꯣ ꯑꯁ ꯄꯥꯝꯗꯦꯍꯦ ꯑꯩꯗꯤ
ꯄꯩꯁꯥꯒꯤꯗꯃꯛꯇ ꯃꯥꯕꯨ ꯅꯪ ꯀꯩꯅꯣ ꯇꯧꯕꯅꯤꯅ ꯍꯥꯏꯗꯅ ꯑꯩꯁꯨ ꯀꯁꯨ ꯈꯟꯗ꯭ꯔꯦꯗ ꯍꯇ ꯑꯁ ꯋꯥꯕꯅꯤꯗ ꯁꯤꯒꯤ ꯋꯥꯔꯤꯁꯦ
ꯑꯗꯨꯅꯦ ꯂꯤꯁꯨ ꯂꯤꯅꯤꯡꯉꯔꯣꯏꯗꯣ ꯅꯪꯗꯣ ꯈꯪꯉꯦꯕ ꯅꯪꯅ ꯈꯜꯂꯨꯕ ꯋꯥꯈꯜꯗ ꯈꯪꯈ꯭ꯔꯦꯕ ꯑꯩ
ꯑꯐ ꯑꯐꯕꯁꯨ ꯌꯥꯎꯔꯝꯒꯅꯤꯗ ꯑꯃꯨꯛ ꯑꯃꯨꯛ ꯀꯩꯅꯣ ꯎ
ꯑꯩꯅ ꯍꯧꯖꯤꯛꯀꯥꯟ ꯍꯧꯖꯤꯛꯀꯥꯟ ꯃꯤꯅ ꯍꯥꯏꯔꯁꯨ ꯌꯨꯝꯒꯤ ꯍꯣꯏꯅꯁꯨ ꯍꯣꯏ ꯑꯩꯒꯤ ꯁꯤꯒꯤ ꯋꯥꯔꯤꯁꯤ ꯑꯩꯒꯤ ꯌꯨꯝ ꯈꯣꯏꯅꯁꯨ ꯀꯔꯤꯝꯇꯁꯨ ꯍꯥꯏꯗꯦꯕꯀꯣ ꯑꯗꯨ ꯀꯔꯤ ꯍꯥꯏꯒꯅꯤ ꯌꯨꯝꯒꯤ ꯃꯤ ꯑꯩꯈꯣꯏꯅꯁꯨ ꯏꯕꯥꯅꯤꯒꯤ ꯅꯨꯡꯁꯤꯅꯕꯒꯤ ꯋꯥꯔꯤꯗꯨꯗꯤ ꯈꯔꯗꯤ ꯈꯪꯉꯒ ꯃꯥꯗꯨ ꯃꯌꯨꯝ ꯄꯥꯟꯈ꯭ꯔꯦ ꯍꯥꯏꯕꯁꯤꯗꯤ ꯈꯪꯗꯦꯕ ꯅꯪ ꯅꯨꯡꯁꯤꯔꯗꯤ ꯄꯨꯔꯛꯈ꯭ꯔꯣ ꯅꯪ ꯆꯍꯤꯁꯨ ꯌꯥꯝꯃꯛꯈ꯭ꯔꯦ ꯇ꯭ꯋꯦꯟꯇꯤ ꯁꯚꯦꯟ ꯊꯥꯔꯇꯤ ꯌꯧꯒꯦ ꯇꯧꯔꯕꯅꯤ ꯑꯗꯨꯅ
ꯑꯣ
ꯌꯨꯝꯗ ꯏꯃꯥꯈꯣꯏꯁꯨ ꯃꯁꯥ ꯁꯣꯜꯂꯛꯈ꯭ꯔꯕꯅꯤꯗ ꯄꯨꯔꯛꯈ꯭ꯔꯣ ꯄꯨꯔꯛꯈ꯭ꯔꯣ ꯍꯥꯏꯕꯅꯦꯕ ꯑꯗꯨ
ꯑꯥ ꯑꯥ
ꯑꯩꯅ ꯅꯣꯏꯇꯪ ꯄꯨꯔꯛꯇ꯭ꯔꯗꯤ ꯑꯩꯈꯣꯏ ꯑꯃ ꯍꯥꯏꯒꯦ ꯅꯪ ꯅꯨꯄꯤꯁꯤꯗꯤ ꯀꯣꯟꯅ ꯊꯤꯔꯁꯨ ꯌꯥꯏ ꯑꯉꯥꯡ ꯑꯣꯏꯔꯤ ꯑꯩ ꯇꯞꯅꯤ ꯀꯤꯒꯦ ꯍꯥꯏꯔꯒ ꯑꯗꯨꯝ ꯀꯩꯅꯣ ꯇꯧꯔꯒ ꯍꯥ ꯍꯥ ꯂꯩꯕꯅꯦꯕ ꯍꯧꯖꯤꯛꯀꯥꯟꯗꯤ꯫
ꯃꯇꯝ ꯂꯥꯛꯈꯤꯅꯤꯗ ꯅꯠꯇ꯭ꯔꯣ꯫
ꯍꯣꯏꯅ ꯑꯩꯁꯨ ꯑꯩꯅ ꯈꯟꯕ ꯇꯥꯔꯒꯦꯠꯁꯤ ꯊꯕꯛ ꯑꯃ ꯇꯧꯔꯒ
ꯎꯝ
ꯑꯩꯒꯤ ꯃꯣꯠ ꯇꯤꯟꯅꯒꯗꯧꯕ ꯑꯃ ꯈꯜꯂꯒꯁꯨ ꯍꯣꯡꯉꯒꯦ ꯍꯥꯏꯗꯤ ꯈꯜꯂꯦ ꯑꯗꯨ ꯑꯣꯏꯔꯁꯨ
ꯎꯝ
ꯃꯤ ꯑꯃꯁꯤ ꯃꯣꯕꯥꯏꯜꯒꯤ ꯃꯦꯃꯣꯔꯤ ꯀꯥꯔꯗ ꯑꯣꯏꯔꯒꯗꯤ ꯐꯣꯔꯃꯦꯠ ꯇꯧꯊꯣꯛꯄꯗ ꯄꯨꯜꯂꯞ ꯆꯠꯀꯅꯤꯕꯀꯣ
ꯑꯣꯏꯅꯦ ꯍꯣꯏꯅꯦ ꯑꯗꯨꯅꯦ꯫
ꯑꯗꯨ ꯀꯔꯤꯒꯨꯝꯕ ꯃꯇꯝꯗꯗꯤ ꯃꯥꯕꯨ ꯑꯗꯨꯝ ꯈꯜꯂꯔꯣꯏ ꯍꯥꯏꯔꯁꯨ ꯌꯥꯗꯦꯕ꯫
ꯍꯣꯏꯑ ꯍꯣꯏ ꯍ꯫
ꯑꯩ ꯐꯤꯠꯅꯦꯁ ꯍꯧꯔꯛꯄꯁꯨ ꯑꯗꯨꯗꯒꯤ ꯑꯗꯨꯝ ꯍꯧꯔꯛꯑꯕꯅꯦꯕ꯫
ꯑꯣ...... ꯫
ꯏꯕꯥꯅꯤ ꯀꯩꯅꯣꯁꯤ ꯃꯥꯔꯁ ꯇꯨ ꯇꯨ ꯇꯨ ꯊꯥꯎꯖꯟ ꯫ ꯅꯥꯏꯟꯇꯤꯟ ꯇ꯭ꯋꯦꯟꯇꯤꯗꯨꯗꯅꯦꯕ ꯂꯨꯍꯣꯡꯕꯁꯤꯀꯣ ꯃꯦꯔꯤꯁ ꯇꯧꯕꯁꯦ꯫
ꯑꯣ.......... ꯫
ꯇ꯭ꯋꯦꯟꯇꯤꯗꯒꯤ ꯆꯠꯈ꯭ꯔꯦ ꯁꯨꯝ ꯈꯟ ꯈꯜꯂꯒ ꯑꯩꯁꯦ, ꯏꯃꯥꯟꯅꯕ ꯏꯃꯥꯟꯅꯕ ꯇꯤꯟꯅꯕ ꯃꯌꯥꯝꯅꯁꯨ꯫ ꯑꯩꯕꯨ ꯀꯔꯤ ꯅꯨꯄꯤꯗꯨ ꯀꯥꯏꯅꯔꯒ ꯅꯪ ꯋꯥꯕ꯭ꯔꯥ ꯀꯔꯤ ꯇꯧꯔꯒꯦ ꯀꯥꯏꯁꯨ ꯍꯥꯏꯔꯛꯑꯦ ꯑꯩꯕꯨ ꯌꯨ ꯁꯛꯍꯟꯒꯦꯁꯨ ꯍꯥꯏꯌꯦ ꯑꯦ ꯃꯥ ꯀꯥꯏꯅꯩ ꯍꯥꯏꯔꯒ ꯑꯩ ꯌꯨꯊꯛꯀꯗꯧꯕ ꯅꯠꯇꯦ꯫
ꯎꯝ ꯎꯝ!
ꯇꯤꯁ ꯇꯧꯑꯣ ꯍꯌꯦ ꯄꯨꯔꯛꯑꯦ ꯄꯨꯑꯦ ꯅꯣꯡꯃ꫰ ꯑꯩꯈꯣꯏ ꯕꯖꯥꯔꯗ ꯊꯣꯛꯁꯦ ꯍꯥꯏꯇꯥꯔꯦ ꯅꯪ ꯑꯗꯨꯝ ꯋꯥꯈꯜ ꯅꯨꯡꯉꯥꯏꯇ꯭ꯔꯗꯤ ꯌꯨꯊꯛꯁꯦ ꯑꯗꯨꯅ꯫ ꯆꯠꯂꯦ ꯏꯟꯅꯩ ꯑꯩꯁꯨ ꯃꯇꯨꯡ ꯃꯣꯏꯁꯤ ꯃꯇꯨꯡ ꯏꯟꯅꯔꯒ ꯀꯣ ꯑꯗꯨꯗꯒꯤꯗꯤ, ꯐ!
ꯈ ꯈꯔꯗꯤ ꯊꯥꯛꯑꯕꯣ ꯍꯣꯍꯥꯍꯥꯍꯥꯍꯥ!
ꯑꯗꯨ ꯅꯨꯃꯤꯠꯇꯤ ꯊꯛꯑꯦꯀꯣ ꯒ꯭ꯂꯥꯁ ꯑꯃ ꯊꯛꯑꯦ ꯎꯝ꯫ ꯑꯩ ꯁꯨꯝꯕꯗꯤ ꯐꯠꯇꯕꯗꯤ ꯑꯩ ꯇꯧꯅꯤꯡꯗꯦ ꯍꯥꯏꯔꯒ꯫ ꯊꯛꯇꯕꯤꯗ ꯍꯜꯂꯛꯄꯅꯦꯕꯍꯥ
ꯑꯣ ꯑꯣ ꯑꯣ꯫ ꯊꯥꯑꯅꯨꯗ ꯀꯩꯅꯣ ꯑꯗꯨꯅ ꯐꯍꯟꯗꯣꯏꯔꯣ ꯅꯠꯇ꯭ꯔꯣ?
ꯁꯛꯀꯦ ꯍꯥꯏꯕꯗꯒꯤ ꯑꯩꯁꯦ ꯌꯨꯝ ꯌꯧꯔꯛꯄꯒ ꯍꯤꯡꯅ ꯈꯜꯂꯒ
ꯇꯥꯇ꯭ꯔꯦ ꯅꯪꯒꯤꯁꯦ, ꯎꯝ
ꯌꯨꯝ ꯌꯧꯔꯒ ꯑꯩꯁꯦ ꯐꯤꯠꯅꯦꯁꯇ ꯑꯣꯏꯅ ꯆꯠꯂꯒꯦ ꯍꯥꯏꯔꯒ ꯐꯤꯠꯅꯦꯁꯁꯦ꫰ ꯍꯧꯔꯛꯑꯦ ꯐꯤꯠꯅꯦꯁ ꯍꯧꯔꯒ ꯑꯗꯨꯗ ꯑꯃꯨꯛꯀ ꯐꯦꯃꯤꯂꯤ ꯑꯩꯈꯣꯏꯁꯤ ꯐꯦꯃꯤꯂꯤꯒꯤ ꯕꯦꯛꯒ꯭ꯔꯥꯎꯟꯁꯨ ꯈꯔꯗꯤ ꯀꯩꯅꯣ ꯇꯧꯕꯅꯤꯅꯀꯣ
ꯑꯥ ꯑꯥ
ꯑꯗꯨꯒꯤ ꯂꯣ ꯕꯖꯦꯠꯇ ꯍꯧꯔꯒ ꯑꯩꯁꯦ ꯇ꯭ꯔꯦꯅꯤꯡ ꯑꯃꯗꯤ ꯆꯠꯅꯤꯡꯕꯅꯦꯕ꯫ ꯑꯗꯨ ꯎꯄꯥꯏ ꯂꯩꯇꯦ꯫
ꯑꯥꯎ
ꯑꯩꯅ ꯈꯔ ꯇꯝꯕ ꯃꯈꯩꯗꯣ ꯑꯉꯥꯡ ꯍꯧꯖꯤꯛ ꯍꯧꯖꯤꯛꯁꯦ ꯑꯉꯥꯡ ꯑꯍꯨꯝꯒ ꯄꯥꯟꯅꯔꯒ ꯂꯩꯕꯁꯤꯅ ꯑꯗꯨꯝ ꯂꯣꯏꯔꯦ
ꯎꯝ ꯃꯤꯗꯤ ꯀꯌꯥ ꯀꯌꯥ ꯁꯨꯕꯅꯣ ꯅꯣꯏꯒꯤ ꯐꯦꯃꯤꯂꯤꯗꯣ
ꯈꯣꯏ ꯐꯦꯃꯤꯂꯤꯁꯤ ꯃꯤ ꯑꯍꯨꯝ
ꯑꯣ ꯅꯪꯅ ꯈ꯭ꯋꯥꯏꯗꯒꯤ ꯑꯍꯟ ꯑꯣꯏꯕ꯭ꯔꯥ?
ꯑꯩꯅ ꯃꯌꯥꯏ ꯑꯣꯏꯕ꯫
ꯑꯣ
ꯅꯨꯄꯤ ꯑꯅꯤ ꯅꯨꯄꯥ ꯊꯟꯗ ꯑꯣꯏꯕ ꯑꯩꯁꯦ꯫
ꯂꯨꯅ ꯇꯧꯔꯝꯒꯅꯤꯗ ꯑꯗꯨꯗꯤ ꯅꯪꯕꯨꯗꯤ꯫
ꯈꯪꯗ꯭ꯔꯦꯗ ꯂꯨꯅ ꯇꯧꯕ꯭ꯔꯥ ꯑꯅꯤꯅ ꯉꯥꯡꯃꯟꯗꯅꯀꯣ ꯑꯁ!
ꯑꯅꯤꯅ ꯉꯥꯡꯃꯟꯗꯅ ꯍꯥꯏꯌꯦ
ꯑꯁ ꯑꯩꯒꯤ ꯃꯈꯥꯗ ꯗꯤ ꯉꯥꯡꯕꯁꯤ
ꯑꯥ
ꯑꯗꯨꯒꯤ ꯑꯩꯁꯦ ꯃꯣ ꯑꯩꯒꯤꯁꯨ ꯏꯆꯦ ꯑꯃꯒ ꯏꯅꯥꯎꯅꯨꯄꯤ ꯑꯃ ꯂꯩꯕꯅꯤ ꯑꯩꯅ ꯃꯕꯥꯅꯤꯁꯤ ꯅꯨ ꯃꯤ ꯑꯃꯅ ꯇꯧꯕꯒꯤ ꯀꯦꯔꯦꯛꯇꯔꯁꯦ ꯆꯞ ꯆꯥꯅ ꯈꯪꯉꯦꯕ ꯃꯣꯏꯁꯤ ꯁꯥꯎꯒꯦꯁꯨ ꯁꯥꯎꯔꯣꯏꯗꯕ ꯄꯣꯠꯇꯁꯨ ꯅꯣꯏ ꯅꯨꯄꯤꯁꯦ ꯄꯪꯁꯥꯎꯗ ꯁꯥꯎꯁꯤꯟꯅꯔ ꯀꯔꯝ ꯁꯤ ꯃꯤꯁꯤ
ꯍꯥ ꯑꯩ ꯍꯧꯖꯤꯛ ꯀꯣꯏ ꯈꯔ ꯊꯤꯅ ꯍꯜꯂꯛꯑꯗꯤ ꯏꯆꯟꯅꯨ ꯃꯅꯝ ꯍꯟꯅꯥ ꯅꯝ ꯒꯥ
ꯍꯥꯥ
ꯃꯥꯒꯤ ꯆꯥꯅꯉꯥꯏꯗꯨ ꯌꯧꯔꯗꯤ ꯇꯨꯃꯤꯟꯅ ꯆꯥꯉꯒꯅꯤ ꯄꯨꯔꯒ
ꯑ
ꯍꯦꯛ ꯌꯥꯎꯔꯛꯇ꯭ꯔꯗꯤ ꯃꯅꯝ ꯅꯝꯕ ꯍꯧꯔꯅꯤ ꯈꯣꯡꯗꯨ ꯆꯛ ꯁꯇꯤꯠ ꯗꯨ ꯌꯥꯗꯕꯔꯥ ꯀꯥꯏꯅꯥ ꯑꯗꯨꯗꯒꯤ ꯂꯥꯎꯔꯛ ꯑꯒ ꯑꯁ ꯃꯁꯤ ꯊꯦꯡꯅꯍꯜꯂꯛꯑꯒ ꯑꯩꯁꯤ ꯎ ꯊꯛꯂꯛꯄ ꯃꯥꯜꯂꯤꯁꯦꯅꯤ ꯑꯗꯨꯗ ꯑꯃ ꯏꯆꯦꯗꯨꯁꯨ ꯃꯨꯛꯑꯥ ꯇꯨꯃꯤꯟꯅꯥ ꯌꯦꯡ ꯅꯡꯒꯤꯗꯤ ꯑꯃꯨꯠ ꯇꯧꯗꯦꯗꯥꯗꯤ ꯑꯩꯗꯣ ꯊꯛꯇꯕꯅꯤꯅ ꯃꯥꯗꯨ ꯆꯩꯔꯛꯑꯅꯤ ꯉꯥꯡꯕꯗꯗꯤ ꯍꯤꯛꯀꯤ ꯏꯆꯦꯅꯁꯨ ꯀꯔꯤ ꯅꯪ ꯌꯨꯊꯛꯑꯔꯣꯏꯒ ꯑꯩꯉꯥꯡꯗ ꯆꯩꯕ ꯈꯣꯠꯄ ꯍꯥꯏꯒꯅꯤ ꯑꯗꯩꯩ ꯑꯩꯁꯦ ꯆꯪꯂꯛꯄ ꯃꯇꯝꯗꯗꯤ ꯌꯨꯝ ꯃꯅꯝ ꯅꯝꯕꯤꯗꯔ꯭ꯗꯤ ꯑꯃꯨꯛꯀ ꯇꯨꯃꯤꯟꯅ ꯅꯣꯛꯏ ꯈꯣꯏꯅ ꯂꯛꯅꯒꯦ ꯍꯥꯏꯔ ꯂꯛꯅꯩ ꯑꯁ ꯁꯥꯎꯔꯛꯄꯒ ꯁꯥꯏꯅꯦ ꯀꯥꯏꯅꯥ ꯈꯪꯉꯦ ꯃꯥꯏ ꯅꯨꯄꯤ ꯁꯤ
ꯅꯨꯡꯁꯤꯕꯅꯦ ꯃꯇꯝ ꯑꯃꯈꯛꯇꯪꯅꯦ ꯁꯨꯃꯥꯏꯅ ꯇꯧꯔꯤꯕ ꯇꯧꯕꯗꯣ
ꯎꯝ ꯃꯣꯏꯅ ꯑꯩꯁꯨ ꯍꯨꯏꯛꯇꯤ ꯇꯥꯕꯤꯕ ꯍꯩꯔꯦꯗ
ꯎꯝ
ꯍꯥꯏꯗꯤ ꯀꯌꯥꯝꯃꯨꯛ ꯀꯨꯏꯅ ꯑꯗꯨꯝ ꯈꯠꯅꯔꯒ ꯂꯩꯒꯤꯅꯤꯀꯣ
ꯍꯣꯏ ꯑꯗꯨꯅꯦꯕ
ꯉꯥꯏꯍꯥꯛ ꯂꯩꯃꯤꯟꯅꯔꯤꯉꯩꯁꯤꯗ ꯑꯣꯏꯅꯖꯔꯤꯅꯦ ꯍꯦꯟꯅ ꯅꯨꯡꯁꯤꯅꯅꯉꯥꯏꯒꯤꯅꯦ ꯍꯥꯏꯅꯀꯣ
ꯎꯝ
ꯑꯩꯗꯤ ꯉꯜꯜꯂꯤꯍꯦ ꯀꯗꯥꯏ